ꯇ
ꯍꯜꯂꯣ
ꯍ ꯑ ꯇꯄ
ꯅꯦꯠꯋꯥꯛꯗꯤ ꯐꯥꯕ ꯃꯥꯜꯂꯦꯍꯦ
ꯎꯝ
ꯑ
ꯇꯥꯏ ꯑꯩ ꯍ
ꯅꯪꯒꯤ ꯈꯣꯟꯖꯦꯜꯗꯣ
ꯍꯜꯂꯣ ꯤꯦꯗꯣ ꯑꯣ ꯍꯧꯖꯤꯛꯇꯤ
ꯍꯧꯖꯤꯛ ꯑꯃꯨꯛ ꯍꯥꯏꯔꯛꯑꯣꯅꯦ
ꯅꯦꯋꯥꯛ ꯅꯨꯡꯉꯥꯏꯗꯕꯒꯤꯔꯥ ꯇꯥꯕ꯭ꯔꯥ ꯍꯧꯖꯤꯛꯇꯤ
ꯑꯣꯀꯅ
ꯂꯒ ꯂꯩ ꯂꯩꯒꯦ
ꯀꯅꯥ ꯀꯅꯥ ꯂꯩꯒꯦ ꯑꯣ ꯅ ꯆꯦꯇ ꯀꯕꯨꯣ
ꯆꯦ ꯎꯝ ꯑꯩꯅ ꯁꯨꯝ ꯃꯄꯥꯟꯗ ꯋꯥꯋꯀꯤꯡꯒꯨꯝꯕ ꯆꯠꯄ
ꯑꯣ ꯍꯨꯏ ꯆꯤꯛꯅꯤꯀꯣ ꯚꯨꯠ ꯂꯥꯛꯀꯅꯤꯀꯣ
ꯑꯩ ꯀꯗꯨꯖ ꯃꯄꯥꯥꯟꯗꯕꯤ ꯌꯥꯝ ꯂꯩꯌꯦꯦ
ꯃꯤ ꯌꯥꯝ ꯂꯩꯕ ꯃꯐꯝꯗ ꯆꯪꯒꯅꯨꯀꯣ ꯅꯪ ꯐꯥꯒꯅꯤ
ꯎ ꯎꯝ
ꯅꯪ ꯐꯥꯔꯒ ꯆꯠꯂꯦ ꯑꯩ ꯃꯥꯡꯖꯔꯦꯗꯣ
ꯍꯗꯤ ꯀꯔꯤ ꯇꯕ꯭ꯔꯥ
ꯑꯩꯗꯤ ꯇꯨꯝꯃꯒ ꯂꯩꯔꯦ
ꯑꯥ ꯉꯟꯃꯟ꯭ꯔꯣ ꯇꯨꯝꯃꯒꯤꯦ
ꯑꯦ ꯇꯨꯝꯃꯒ ꯂꯩꯥꯛ ꯇꯨꯝꯕꯒ ꯇꯨꯝꯃꯒ ꯂꯩꯌꯦ ꯍꯥꯏꯕ ꯋꯥꯅꯤ ꯍꯤꯞꯄꯒ ꯍꯤꯞꯄꯒ
ꯍꯦꯕ꯭ꯔꯥ
ꯃꯁꯤꯁꯤ ꯕꯣꯜꯗ ꯏꯪꯃꯜꯂꯦꯕꯀꯣ ꯄꯨꯡ ꯑꯅꯤ ꯃꯈꯥꯏ ꯀꯅꯥ ꯌꯦꯡꯕ ꯉꯝꯗꯣꯏꯅꯣ
ꯑꯥ ꯇꯦꯟ ꯊꯥꯔꯇꯤꯗ ꯂꯩ ꯍꯥꯏꯕ ꯅꯠꯇ꯭ꯔꯣ
ꯇꯦꯟ ꯊꯥꯔꯇꯤꯗ ꯂꯩꯔꯝꯃꯣꯏꯗ
ꯂꯩ ꯍꯥꯏꯕꯅꯦ ꯅꯪ ꯈꯪꯗ꯭ꯔꯣ
ꯈꯪꯗꯦ ꯍꯣꯔꯦꯟ ꯆꯦꯛ ꯇꯧꯒꯦ
ꯆꯦꯛꯦꯛ ꯇ ꯂꯩꯏ ꯍꯥꯏꯦꯅꯦ ꯇꯦꯟ ꯊꯔꯇꯤꯗ
ꯅꯣꯏ ꯅꯪ ꯅꯪꯗꯤ ꯕꯣꯜ ꯌꯦꯡꯕ꯭ꯔꯣꯅꯦ
ꯌꯦꯗꯦ ꯒꯝꯕꯗ ꯌꯦꯡꯅꯤꯦ
ꯈꯤ ꯀꯥꯟꯅꯗꯕꯅꯤ ꯃꯇꯝ ꯃꯥꯡꯅꯕꯅꯤ ꯍꯣꯏ ꯑꯗꯨꯅꯤ
ꯎꯝ
ꯃꯤꯠ ꯋꯥꯅꯕꯅꯤ
ꯎꯝ ꯚꯇꯃꯤꯟ ꯊꯔꯒ ꯂꯩꯕ ꯀꯥꯟꯅ ꯃꯤꯠ ꯋꯥꯅ ꯌꯦꯡꯉꯒ ꯂꯩꯕ ꯉꯝꯗ꯭ꯔꯦ ꯑꯩꯗꯤ
ꯅꯪ ꯅꯍꯥꯟ ꯅꯍꯥꯟꯈꯩꯗꯤ ꯌꯥꯝ ꯅꯣꯏꯈꯤꯗꯥꯏꯅꯦ ꯅꯆꯥꯗꯣ ꯏꯀꯪ ꯀꯪꯈ꯭ꯔꯕꯣ ꯍꯧꯖꯤꯛꯀꯥꯟꯁꯦ
ꯑꯥ ꯐꯤꯒꯔ ꯌꯥꯝ ꯇꯥꯕꯒꯤ
ꯑ ꯑꯗꯨꯒꯤꯔꯥ ꯚꯇꯥꯃꯤꯟ ꯊꯥꯛꯑꯒ ꯂꯩ ꯍꯥꯏꯗꯣ
ꯑꯥ
ꯍꯣꯠꯅ ꯍꯣꯠꯅ ꯍꯣꯠꯅꯕꯤꯌꯨꯕ
ꯅꯕꯅꯦ ꯁꯥꯋꯥꯁꯨꯁꯕꯅꯦ ꯑ
ꯂꯩꯁꯥꯕꯤꯁꯤꯡꯗꯤ ꯂꯩꯁꯥꯕꯤꯁꯤꯡꯗꯤ ꯊꯤꯒꯅ ꯌꯥꯝ ꯀꯖꯕꯅꯤꯍ
ꯑꯗꯤ ꯁꯤꯒ ꯄꯥꯝꯅꯦ ꯅꯣꯏꯅꯤꯡꯉꯦ ꯑꯗꯨ ꯑꯣꯏꯔꯁꯨ ꯅꯣꯏꯈꯠꯇꯦ
ꯍꯔ ꯂꯤꯔ ꯐꯖꯁ ꯅꯪ ꯈꯛꯇꯅꯤ ꯑꯗꯨꯕꯨ ꯃꯗꯣ ꯇꯧꯋꯀꯣ
ꯂꯤꯔ ꯂꯤꯔ ꯂꯤꯔꯒ ꯆꯍꯤꯕꯨ ꯀꯨꯟꯊ꯭ꯔꯥ ꯍꯦꯜꯂꯗꯤ ꯂꯩꯁꯥꯕꯤꯁꯤꯡꯁꯦ
ꯎꯝ
ꯇꯣꯝꯗ ꯃꯤ ꯁꯦꯟ ꯌꯦꯡꯉꯒ ꯌꯥꯝ ꯋꯥꯏ ꯍꯥꯏꯕꯅꯤꯀꯣ
ꯀꯨꯟꯊ꯭ꯔꯥ ꯍꯦꯜꯂꯁꯨ ꯃꯤꯅꯗꯤ ꯅꯪꯁꯦ ꯌꯥꯝ ꯑꯉꯥꯡ ꯌꯥꯝ ꯑꯣꯏꯏꯀꯣ ꯑꯗꯨꯃꯥꯏꯅ ꯍꯥꯏꯌꯦ ꯑꯥ ꯀ꯭ꯂꯥꯁ ꯇꯦꯟ ꯂꯣꯏꯔꯕ꯭ꯔꯥ ꯇꯨꯋꯦꯜ ꯂꯩꯔꯕ꯭ꯔꯥ ꯑꯗꯨꯝ ꯑꯗꯨꯃꯥꯏꯅ ꯍꯅꯦ ꯑꯩꯉꯣꯟꯗ
ꯁꯛꯇꯤꯒꯤ ꯌꯥꯝ ꯐꯖꯠ ꯊꯣꯛꯑꯒ ꯂꯩꯔꯝꯕ ꯋꯥꯅꯤ ꯑꯗꯨꯗꯤ
ꯐꯖꯗꯦ ꯃꯣꯡꯀꯤ ꯒꯨꯝꯕꯅꯦ ꯀꯔꯤꯅ‌ꯣ ꯌ‌ꯣꯡ ꯈꯪꯗꯕꯒꯤꯅꯦ
ꯑ ꯍ ꯃꯁꯛꯁꯨ ꯌꯥꯝ ꯐꯖꯔꯝꯗꯧ ꯃꯥꯜꯂꯤꯗ
ꯅ ꯐꯖꯗꯦ ꯌꯣꯡꯒꯨꯝꯕꯅꯦ ꯑꯗꯨꯗꯤ ꯨꯖꯨ ꯑ
ꯀꯨꯟꯊ꯭ꯔꯥ ꯍꯦꯟꯈ꯭ꯔꯕꯣ ꯍꯥꯏꯁꯤꯕꯣ
ꯈꯪꯗ‌ꯦꯗ
ꯑꯗꯨꯗꯤ
ꯀꯨꯟ ꯃꯥ ꯀꯨꯟ ꯀꯨꯟꯒ ꯀꯨꯟꯃꯄꯥꯜ
ꯀꯨꯟꯒ ꯀꯨꯟꯍꯨꯝꯗꯣꯏ
ꯑꯣ ꯑꯗꯨꯗꯤ ꯑꯉꯥꯡ ꯑꯣꯏꯔꯤꯗ
ꯑꯗ ꯒꯤ ꯃꯤꯅ ꯑꯁ ꯑꯥ ꯇꯥꯏꯌꯦ
ꯍ
ꯈꯪꯗꯦ ꯑꯉꯥꯡꯒꯥ ꯑꯍꯜꯂꯥ ꯈꯪꯗ꯭ꯔꯦ
ꯃꯩ ꯂꯥꯛꯄ꯭ꯔꯣ ꯅꯣꯏꯔꯣꯝꯗꯥ
ꯎꯝ ꯃꯩ ꯂꯥꯛꯑꯦ
ꯌꯨꯝꯗ ꯂꯩꯕ ꯅꯠꯇ꯭ꯔꯣ
ꯌꯨꯝꯗ ꯅꯠꯇꯦ ꯃꯄꯥꯟꯗ ꯂꯩꯕꯒꯤ
ꯅꯠꯇꯦ ꯃꯄꯥꯟꯗꯅꯤ ꯍꯥꯏꯕꯗꯤ ꯈꯪꯉꯦꯕꯀꯣ ꯅꯪ ꯌꯨꯝ ꯍꯥꯏꯁꯦ
ꯑꯩꯒꯤ ꯌꯨꯝ ꯅꯠꯇꯦꯕ ꯑꯩꯅ ꯂꯩꯔꯤꯕꯁꯦ
ꯑꯣ
ꯈꯨꯟꯗꯅꯠꯇꯦ ꯃꯤꯒꯤ ꯈꯨꯟꯗ ꯂꯩꯌ‌ꯦ
ꯑꯣ ꯑꯣ ꯑꯣ ꯅꯪꯗꯤ ꯀꯩ ꯏꯟꯖꯥꯡ ꯆꯥꯔꯦ
ꯍꯥꯋꯥꯏꯊ꯭ꯔꯥꯛꯀ ꯑꯜꯂꯨꯒ ꯅꯪꯗꯤ ꯀꯔꯤ ꯀꯔꯤ ꯃꯊꯦꯜ ꯆꯥꯕ꯭ꯔꯥ
ꯁꯤꯃ ꯊ‌ꯦꯜꯁ‌ꯦ ꯎꯁꯣꯏꯒ ꯑꯣꯛ ꯁꯥꯒ ꯆꯥꯏꯌꯦꯕ
ꯆꯅꯤꯡꯉ‌ꯦꯀꯣ ꯎꯁ‌ꯣꯏꯗ‌ꯣ ꯍ‌ꯣꯏ ꯌꯥꯝ ꯄꯥꯝꯃꯦ
ꯁꯣꯏꯄꯤ ꯄꯤꯌꯣꯔꯥ
ꯁꯣꯏ ꯎꯝ ꯆꯠꯅꯤꯡꯉꯦ ꯆꯥꯕ ꯐꯪꯗ꯭ꯔꯦ
ꯍꯔꯦꯟ ꯍꯔꯦꯟ ꯊꯥꯔꯛꯀ‌ꯦꯀ‌ꯣ
ꯎꯝ ꯊꯔꯥꯛꯑ‌ꯣꯀ‌ꯣ ꯐꯖꯅ ꯌꯦꯡꯉꯒ ꯆꯥꯒ‌ꯦ
ꯑ ꯐꯣꯇꯣ ꯐꯣꯇꯣ ꯊꯥꯔꯥ ꯑꯣꯔ
ꯐꯣꯇꯣꯗꯤ ꯑꯗꯨꯝ ꯂꯩꯔꯤꯁꯤꯗꯤ ꯎꯁꯣꯏꯒꯤ ꯐꯣꯇꯣꯗꯤ
ꯑꯩꯉꯣꯟꯗ ꯂꯩꯔꯤꯕ ꯎꯁꯣꯏꯗꯃꯣ ꯅꯉꯣꯟꯗ ꯊꯥꯔꯛꯑꯔ ꯍꯥꯏꯕ ꯋꯥꯅꯤꯗ
ꯑꯣ ꯑꯣꯛꯁꯥꯒ ꯎꯁꯣꯏꯒ ꯑꯁ ꯌꯥꯝꯍꯥꯎꯒꯅꯤꯀꯣ ꯅꯣꯏ ꯁꯦꯡꯉ ꯉ ꯊꯥꯡꯒꯦ
ꯇꯅꯥꯎꯒ ꯆꯥꯅꯤ ꯍꯦ ꯄꯨꯕꯨꯈꯝ ꯑꯍꯨꯝ ꯑꯍꯨꯝꯗꯤ ꯁꯦꯊꯔꯦ ꯉꯁꯤꯗꯤ
ꯑ ꯑꯦꯟꯁꯪ ꯑꯍꯥꯎꯕ ꯄꯤꯗꯒꯗꯣ ꯍꯥꯏꯌꯣ
ꯃꯤꯁ ꯑꯩꯅ ꯂꯩꯕꯅꯦ ꯀꯩꯅꯣ
ꯏꯟꯁꯥ ꯍꯃꯥꯟꯗꯗꯤ ꯑ ꯗꯤ ꯑꯩꯈꯣꯏꯒꯤ ꯍꯛꯆꯥꯡ ꯁꯣꯟꯕꯅꯦ ꯍꯌꯦꯅꯦ
ꯀꯗꯥꯏꯔꯤ ꯀꯗꯥꯏꯔꯤ ꯇꯥꯕ ꯋꯥꯅꯣ ꯑꯗꯨꯕꯨ
ꯑꯣꯛꯁꯥꯒꯨꯝꯕꯗꯤ ꯌꯥꯝ ꯆꯥꯡꯅ ꯀ꯭ꯔꯤ ꯀꯅꯥꯅꯤ ꯍꯧꯖꯤꯛꯀꯥꯟ ꯁꯚꯥꯁꯤꯗ
ꯍꯣꯏ ꯆꯥꯅꯤꯡꯕ ꯐꯥꯎꯕꯒꯤ ꯇꯥꯕ ꯋꯥꯅꯦ
ꯕꯗꯀꯣ ꯎꯝ
ꯑꯧꯁꯥ ꯅ
ꯎꯝ ꯎꯝ ꯌꯦ
ꯌꯥꯝ ꯇꯣꯏꯅꯗꯤ ꯆꯥꯕ ꯅꯠꯇꯦꯗ ꯑꯩꯈꯣꯏꯁꯥ ꯑꯣꯛꯁꯥꯗꯤ
ꯎꯝ ꯁꯗ ꯍ ꯑꯗꯨꯔꯗꯤ ꯅꯪꯒ ꯂꯩꯃꯤꯟꯅꯔꯗꯤ ꯌꯥꯝ ꯑꯩꯁꯦ ꯅꯣꯏꯈꯠꯈꯤꯅꯤꯀꯣ
ꯅꯪ ꯀꯪꯉꯗꯤ
ꯎ
ꯑꯩꯉꯣꯟꯗ ꯀꯟꯇꯦꯛ ꯇꯧꯔꯛꯈ꯭ꯔꯣ ꯑꯩ ꯁꯦꯝꯕꯤꯔꯒꯦ ꯅꯁꯥꯗꯣ
ꯃꯤꯅ ꯌꯥꯝ ꯀꯕꯒꯤ ꯏꯁꯇꯤꯛ ꯏꯁꯇꯤꯛ ꯃꯦꯟ ꯑꯗꯨꯃꯥꯏꯅ ꯀꯥꯎꯕꯅꯦ
ꯎ ꯆꯩꯁꯨ ꯆꯩꯁꯨ ꯃꯥꯏꯕ꯭ꯔꯣ
ꯇꯩꯁꯨ ꯋꯥꯝꯕ ꯑꯁ ꯐꯥꯒꯤꯅꯦꯗ ꯍꯛꯆꯥꯡ ꯌꯥꯝ ꯀꯜꯂꯤ ꯐꯥꯎꯅꯤ
ꯗꯤ ꯇꯔ ꯃꯈꯥꯏ ꯌꯅꯃꯤꯠ ꯄꯥꯡꯕ ꯍꯥ
ꯏꯁ꯭ꯄꯦꯛꯀꯞ ꯄ꯭ꯔꯣ
ꯎꯞꯇꯦ
ꯅꯨꯃꯤꯠꯇꯤ ꯄꯥꯡꯉꯒ ꯂꯩꯕ꯭ꯔꯥ ꯍꯧꯖꯤꯛꯁꯦ
ꯎꯝ
ꯃꯄꯥꯟꯗ ꯂꯩ ꯍꯥꯏꯗꯨꯕꯨ ꯀꯥꯡ ꯂꯥꯛꯇ꯭ꯔꯣ
ꯁꯨꯝ ꯆꯠꯂꯒꯦ ꯀꯥꯡ ꯆꯤꯛꯄ ꯅꯪꯗ꯭ꯔꯦ
ꯅꯪꯗ꯭ꯔꯦ ꯀꯥꯡꯕ ꯅꯪꯗ꯭ꯔꯦꯕ ꯑꯩꯈꯣꯏꯗꯤ ꯏꯁꯄꯦꯟ ꯈ
ꯟ ꯍꯠꯇ ꯉ ꯊꯝꯝꯕꯁꯤ ꯇ ꯑꯣ
ꯐꯦꯟꯁꯨ ꯑꯃꯈꯛꯇ ꯅꯠꯇꯦ ꯑꯍꯨꯝꯅꯤ ꯊꯥꯔꯤꯁꯦ
ꯎꯝ ꯑꯗꯨꯗꯤ ꯍꯦꯟꯃꯟꯗ꯭ꯔꯣ ꯑꯍꯨꯝ
ꯑꯩꯁ ꯀꯥꯡ ꯈꯨꯌꯥꯗꯤ ꯂꯣꯏꯔꯦꯍꯦ ꯑꯩꯣꯏꯔꯣꯝꯗꯗꯤ
ꯀꯥꯡꯒꯤ ꯅꯦꯠꯗꯣ ꯌꯨꯁ ꯇꯧꯑꯣ ꯑꯗꯨꯗꯤ
ꯍꯣꯏ ꯀꯥꯡꯈꯟꯕꯨꯗꯤ ꯂꯩꯌꯦꯦ
ꯑꯗꯨꯁꯨ ꯌꯥꯝꯕ꯭ꯔꯅꯦ
ꯅꯨꯃꯤꯠ ꯑꯣꯏꯁꯤꯂꯣ
ꯀꯔꯤꯒꯦ
ꯑꯩ ꯋꯥ ꯑꯃ ꯍꯥꯏꯒꯦ
ꯀꯩ ꯋꯥꯅ
ꯃ
ꯂꯄꯣ ꯂꯣꯄꯣ ꯗꯦꯕ ꯑꯁ ꯀꯔꯤꯅ
ꯃꯤ ꯃꯤꯠ ꯑꯣꯏꯁꯤꯜꯂꯣꯕꯣ
ꯎꯝ
ꯃꯝꯕ ꯍꯦꯟꯒꯠꯄ꯭ꯔꯥ
ꯎꯝ
ꯅ ꯃꯤꯠ ꯎꯁꯤꯜꯂꯒ ꯆꯠꯄ ꯉꯝꯒꯗ꯭ꯔꯥ
ꯑꯍꯦ ꯈꯖꯤꯛꯇꯪꯗꯤ ꯆꯠꯄ ꯍꯩꯅꯤꯅ ꯑꯗꯣ ꯁꯤ ꯂꯝꯝꯕꯤꯔꯦ ꯕꯥꯏ ꯍꯥꯞ ꯇꯧꯕꯒꯤ
ꯃꯤꯠ ꯎꯁꯤꯜꯂꯁꯨ ꯆꯠꯄ ꯉꯝꯅꯤ ꯍꯥꯏꯕ
ꯎꯝ
ꯎꯁ ꯑꯗꯨꯗꯤ ꯇꯥꯡꯍꯜꯂꯒꯦꯀꯣ ꯅꯨꯃꯤꯠꯇꯣ
ꯎꯝ ꯃꯤ ꯇꯥꯡꯕ ꯃꯤ ꯅꯪ ꯄꯥꯝꯕ꯭ꯔꯣ
ꯄꯥꯝꯗꯤꯍꯦ ꯐꯥꯒꯤ ꯇꯧꯧꯕꯅꯦꯍꯦ ꯅꯪꯁꯨ